ꯀꯃꯥꯏ ꯀꯃꯥꯏ ꯇꯧꯔꯤꯒꯦ ꯍꯜꯂꯣ
ꯑꯁ ꯅꯨꯉꯥꯏ
ꯑꯣ ꯍꯧꯖꯤꯛꯀꯥꯟꯁꯤꯕꯨ ꯀꯃꯥꯏ ꯀꯃꯥꯏꯅ ꯇꯧꯔꯤꯒꯦꯅ ꯑꯩꯁꯨ ꯐꯣꯟꯁꯦ
ꯍꯜꯂꯣ
ꯁꯨꯝ ꯍꯪꯕꯅꯤꯗ ꯇꯥꯏꯌꯦ ꯇꯥꯏꯌꯦ ꯇꯥꯔꯕꯣ
ꯍꯧꯖꯤꯛꯁꯤꯕꯨ ꯀꯣ ꯀꯃꯥꯏꯅ ꯇꯧꯔꯤꯒꯦ
ꯍꯧꯖꯤꯛꯀꯥꯟꯁꯦ ꯑꯗꯨꯝ ꯄꯥꯛꯪꯂꯩꯗ ꯂꯩꯔꯤꯗ
ꯑꯣ ꯑꯗꯨꯒ ꯌꯥꯝꯕ ꯎꯝ ꯑꯩꯁꯦ ꯍꯧꯖꯤꯛꯁꯦ ꯍꯥꯏꯗꯤ ꯏꯌꯥꯡꯕꯗ ꯄꯥꯎ ꯑꯃ ꯇꯝꯖꯅꯤꯡꯨ ꯂꯩꯔꯝꯃꯤꯅꯦ ꯏꯡꯕ ꯐꯣꯟ ꯇꯧꯔꯛꯄꯁꯤꯦ ꯆꯞ ꯆꯥꯟꯅꯔꯦ
ꯀꯩ ꯄꯥꯎꯅ ꯇꯃꯑꯣ
ꯀꯩꯍꯥꯏꯒꯦ
ꯏꯌꯥꯝꯕꯒ ꯑꯩꯈꯣꯏ ꯁ꯭ꯋꯥꯏꯗ ꯁꯨꯝ ꯍꯥꯏꯅꯔꯤꯕ ꯍꯥꯏꯗꯤ ꯏꯌꯥꯝꯕ ꯍꯣꯏꯒꯤ ꯀꯩ ꯍꯥꯏꯇꯥꯔꯦ ꯌꯨꯝ ꯁꯥꯒꯠꯄꯒꯤꯗꯣ
ꯑꯥ
ꯑꯗꯨꯗꯣ ꯄꯩꯁꯥ ꯌꯥꯝ ꯆꯪꯉꯤ ꯈꯣꯠꯂꯤ ꯑꯗꯨꯗ ꯁꯨꯝ ꯉꯥꯡꯅꯕ ꯑꯗ ꯑꯌꯥꯝꯕ ꯑꯩꯁꯨ ꯍꯟꯗꯛꯁꯦ ꯌꯨꯝꯗꯨꯗ ꯐꯥꯎꯟꯗꯦꯁꯟ ꯍꯥꯏꯒꯠꯀꯦ ꯇꯧꯕꯅꯦꯕ
ꯎꯝ
ꯑꯗꯨꯗ ꯏꯌꯥꯝꯕ ꯄꯩꯁꯥꯗꯣ ꯃꯌꯥꯝ ꯆꯪꯈ꯭ꯔꯒꯗꯤ ꯑꯩꯗꯣ ꯑꯗꯨꯝ ꯁ ꯁꯤꯝꯄꯜꯗ ꯑꯣꯏꯅ ꯍꯧꯔꯒꯦ ꯇꯧꯅꯤ ꯑꯗꯣ ꯏꯌꯥꯝꯕ ꯌꯨꯝ ꯍꯥꯏꯗꯠꯈꯤꯕꯗꯣ ꯄꯩꯁꯥ ꯀꯌꯥꯃꯨꯛ ꯆꯪꯈꯤꯕꯒꯦ ꯑꯌꯥꯝꯕ
ꯃꯩꯒꯦꯠ ꯄꯀꯥꯟꯗ ꯑꯄꯥ ꯂꯥꯛꯇꯥꯔꯥꯎꯗ ꯆꯅꯤ
ꯑꯣ ꯑꯌꯥꯝꯕ ꯍꯥꯏꯗꯤ ꯃꯊꯛꯇꯤ ꯏ ꯆꯦꯛ ꯈꯥꯒꯠꯇꯕꯤꯗ ꯑꯗꯨꯝ ꯍꯥꯏ ꯄꯇꯗꯨꯗ
ꯍꯩꯕ ꯈꯛꯇꯗꯗꯤ ꯇꯔꯥꯃꯨꯛꯇꯤ ꯆꯪꯉꯣꯏꯕꯀꯣ ꯑ ꯈꯔ ꯁꯥꯠꯇꯣꯛꯄ ꯈꯣꯠꯄ ꯌꯥꯎꯔꯒ ꯑꯗꯨꯃꯥꯏꯅ ꯇꯔꯥꯃꯨꯛ ꯆꯪꯉꯤ ꯍꯥꯏꯗꯤ ꯃꯥꯒꯤ ꯃꯦꯇꯔꯤꯌꯦꯜ ꯂꯧꯣꯛꯈꯠꯇ ꯅꯠꯇꯦ ꯑꯗꯨꯝ ꯃꯔꯨ ꯑꯣꯏ ꯑ ꯌꯨꯝ ꯁꯥꯕꯗ ꯌꯨꯝ ꯁꯥꯔꯤ ꯃꯤꯗꯨꯒꯤ ꯃꯣꯏꯒꯤ ꯄꯩꯁꯥꯁꯨ ꯄꯤꯗꯕ ꯌꯥꯔꯣꯏꯕ
ꯎꯝ
ꯑꯗꯨ ꯃꯣꯏꯗ ꯃꯣꯏꯗꯣ ꯄꯤꯒꯔꯀꯥꯟꯗ ꯇꯔꯥꯃꯨꯛꯇꯤ ꯆꯪꯉꯤ
ꯑꯣ ꯑꯁ ꯑꯗꯨꯗꯤ ꯄꯩꯁꯥꯁꯦ ꯑꯉꯥꯡ ꯅꯠꯇꯦ ꯌꯥꯝꯃꯦꯅꯀꯣ ꯌꯥꯝꯅ
ꯎꯝ ꯌꯥꯝꯃꯦ ꯌꯥꯝꯅ
ꯑꯗꯨ ꯌꯥꯝꯕ ꯍꯧꯖꯤꯀꯥꯟꯁꯦ ꯌꯨꯝ ꯁꯥꯕꯁꯦꯀꯣ ꯎꯝ ꯑꯩꯈꯣꯏꯒꯤ ꯄ꯭ꯂꯥꯏꯅ ꯑꯃꯨꯛ ꯊꯣꯛꯏꯗꯅꯦꯕ
ꯑꯥ
ꯑꯗꯨꯅ ꯈꯥꯕ ꯈꯣꯠꯄ ꯇꯧꯕꯁꯦ ꯁꯤꯁꯦ ꯃꯆꯨ ꯁꯤꯊꯔꯛꯄ ꯈꯣꯠꯄ ꯀꯩ ꯀꯥ ꯑꯃꯝꯇ ꯑꯣꯏꯗꯕ ꯖꯥꯠꯂꯥ
ꯅꯪꯅ ꯍꯥꯏꯗꯣ ꯄ꯭ꯂꯥꯏ ꯃꯆꯨ ꯁꯪꯕꯤꯗ‌ꯣ ꯑ‌‌ꯣꯏꯔꯝꯒꯅꯤ
ꯑꯥ
ꯑꯗꯨꯗꯣ ꯃꯥꯒꯤ ꯀ꯭ꯋꯥꯂꯤꯇꯤꯗꯨꯏ ꯃꯇꯨꯡ ꯏꯜꯂꯦ ꯈꯔꯗꯤ ꯁꯤꯗꯕ ꯌꯥꯎꯏ ꯈꯔ ꯑꯃ ꯁꯤꯗꯕ ꯌꯥꯎꯗꯦ ꯍꯥꯏ
ꯑꯗꯨ ꯁꯦꯟ ꯂꯩꯔꯤꯕ ꯃꯤꯗꯨꯒꯤ ꯃꯣꯏꯅ ꯂꯥꯏꯅꯤꯡ ꯃꯑꯣꯡꯗꯨꯒꯤ ꯃꯇꯨꯡ ꯏꯟꯅ ꯂꯩꯕꯗꯣ ꯑꯗꯨꯗ
ꯎꯝ
ꯑꯣꯏꯔꯦ ꯄꯣꯠꯇꯣ
ꯎꯝ ꯑꯗ‌‌ꯣ ꯌꯥꯝꯕ ꯑ ꯀꯩꯅꯣ ꯇꯧꯕ꯭ꯔꯣ ꯍꯧꯖꯤꯛ ꯉꯁꯥꯏꯁꯤꯕꯨ ꯀꯩ ꯏꯟꯖꯥꯡ ꯆꯥꯕꯤꯔꯨꯔꯒꯦ
ꯉꯁꯥꯏꯖ‌ꯦ ꯎꯇꯤ ꯊꯣꯡꯕ ꯆꯥꯔꯦꯅꯦ
ꯑꯁ ꯃꯩꯇꯩ ꯏꯟꯖꯥꯡ ꯑꯍꯥꯎꯕ ꯑꯃ ꯆꯥꯔꯦꯅ‌ꯦ ꯏꯌꯥꯝꯕ
ꯎꯝ ꯍꯥꯎꯋꯦ ꯑꯗꯨ ꯅꯣꯏꯗꯤ ꯀꯩ ꯏꯟꯖꯥꯡ ꯆꯥꯔꯕ ꯉꯁꯥꯏ
ꯏꯌꯥꯝꯕ ꯑꯩꯗꯤ ꯑ ꯏꯔꯣꯝꯕ ꯑꯃꯒ ꯀꯥꯡꯒꯧ ꯑꯃꯒ ꯇꯧꯔ ꯆꯥꯔ ꯆꯔꯦ
ꯍꯧꯎꯕꯅꯤꯅꯦ ꯑꯗꯨꯖꯨ
ꯑ ꯍꯥꯎ ꯑꯗꯨ ꯏꯌꯥꯝꯕ ꯑ ꯑꯩꯖ‌ꯦ ꯏꯁꯥꯒꯤ ꯄꯥꯔꯠ ꯇꯥꯏꯝ ꯖꯣꯕ ꯑꯣꯏꯅ ꯕꯤꯖꯤꯅꯦꯁ ꯃꯆꯥ ꯑꯃ ꯇꯧꯁꯦꯔꯅ ꯈꯟꯕꯀꯣ ꯑꯗꯣ ꯕꯤꯖꯤꯅꯦꯁ ꯁꯦ ꯀꯔꯝꯕ ꯃꯈꯟꯗꯅ ꯍꯧꯗꯣꯛꯄ ꯀꯥꯟꯗ ꯑꯩꯉꯣꯟꯗ ꯄ꯭ꯔꯣꯐꯤꯠ ꯂꯩꯒꯗꯕ ꯈꯣꯠꯀꯗꯕꯗꯣ ꯍꯥꯏꯗꯤ ꯏꯌꯥꯝꯕ ꯍ‌ꯣꯏꯗꯤ ꯕꯤꯖꯤꯅꯦꯁ ꯇꯧꯋꯤꯗꯅ
ꯑꯝ
ꯑꯗꯨꯗ ꯏꯌꯥꯝꯕꯗꯩ ꯅꯣꯂꯦꯖ ꯇꯪ ꯂꯧꯅꯤꯡꯕꯦ
ꯄꯩꯁꯥ ꯌꯥꯝꯅ ꯂꯩꯕ ꯑꯣꯏꯔꯒꯗꯤ ꯂꯩꯇꯕ ꯂꯩꯕꯒꯤ ꯇꯣꯛ ꯇ‌ꯣꯛ ꯂꯩꯕꯒꯤꯅ ꯇꯣꯉꯥꯟ ꯑꯃ ꯁꯥꯔꯖ‌ꯦ ꯂꯩꯇꯕ ꯑꯣꯏꯔꯒꯗꯤꯀꯣ ꯄꯩꯁꯥ ꯌꯥꯝ ꯕꯖꯦꯠ ꯌꯥꯝ ꯂꯩꯇꯕ ꯅꯠꯇ꯭ꯔꯒ ꯀꯦꯄꯤꯇꯦꯜ ꯌꯥꯝ ꯂꯩꯖꯗꯕ ꯑꯣꯏꯔꯒꯗꯤ ꯌꯦꯟꯒꯨꯝꯕ ꯑꯗꯒꯤ ꯉꯥ ꯐꯥꯝ ꯇꯧꯕ ꯆꯦꯡꯒꯨꯝ ꯊꯥꯕ ꯒꯤ ꯕꯤꯖꯤꯅꯦꯁ ꯁꯤ ꯌꯥꯏꯌ‌ꯦꯕ
ꯎꯝ
ꯑꯗꯨꯒ ꯄꯩꯁꯥ ꯌꯥꯝꯅ ꯂꯩꯒꯤꯕ ꯅꯪꯅ ꯄꯩꯁꯥ ꯅꯨꯡꯁꯥ ꯌꯥꯝ ꯄꯥꯏꯕ ꯑꯣꯏꯔꯒꯗꯤ ꯑꯆꯧ ꯑꯆꯧꯕ ꯀꯔꯕꯥꯔ ꯇꯧꯕ ꯌꯥꯏꯌꯦꯕ ꯇꯦꯛ ꯇꯦꯛ ꯍꯤꯡꯕ ꯉꯝꯅꯕ ꯇꯦꯛ ꯇꯦꯛ ꯍꯤꯡꯕ ꯉꯝꯅꯕ ꯇꯧꯒꯦ ꯍꯥꯏꯔꯗꯤ ꯉꯁꯥꯏ ꯑꯩꯅꯥ ꯍꯥꯏꯒꯤꯕꯗꯣ ꯉꯥ ꯊꯥꯗꯕꯒꯨꯝꯕ ꯆꯦꯡꯒꯨꯝ ꯊꯥꯕꯒꯨꯝꯕ
ꯎꯝ
ꯑꯗꯨꯝꯕ ꯃꯆꯥ ꯃꯁꯨ ꯑꯗꯩ ꯌꯦꯟ ꯂꯣꯏꯕ ꯑꯗꯨꯝꯕ ꯑꯗꯣꯟꯗꯒꯤ ꯍꯥꯟꯅ ꯍꯧ ꯈꯪꯕ꯭ꯔꯥ
ꯑꯧ ꯈꯪꯉꯦ ꯏꯌꯥꯝꯕ
ꯑꯗꯨ ꯄꯩꯁꯥ ꯌꯥꯝꯅ ꯂꯩꯒꯤꯕ ꯄꯩꯁꯥ ꯌꯥꯝ ꯂꯩꯒꯤ ꯀꯔꯕꯥꯔ ꯑꯆꯧ ꯑꯆꯧꯕ ꯇꯧꯕ ꯌꯥꯏ ꯌ‌ꯦꯕ
ꯑꯗꯣ ꯏꯌꯥꯝꯕ ꯆꯦꯡꯒꯨꯝ ꯊꯥꯕꯒꯤ ꯄ꯭ꯔꯣꯁꯦꯁꯁꯤꯅ ꯀꯌꯥꯃꯨꯛ ꯂꯨꯕꯖꯥꯠꯅꯣ ꯅꯠꯇ꯭ꯔꯒ ꯍꯥꯏꯗꯤ ꯑꯩꯈꯣꯏꯒꯤ ꯑꯩꯅ ꯉꯝꯒꯗꯕ ꯆꯥꯡꯗ ꯃꯣꯏ ꯃꯦꯇꯔꯤꯌꯦꯜꯗꯣ ꯐꯪꯒꯗꯕ ꯑꯣꯏꯕꯥ ꯖꯥꯠꯂꯥ ꯅꯠꯇ꯭ꯔꯒꯅ ꯌꯥꯝꯅ ꯑꯗꯨꯗ ꯄꯩꯁꯥ ꯌꯥꯝ ꯊꯥ ꯇꯕ ꯆꯪꯕ ꯄꯣꯠꯀꯤ ꯃꯑꯣꯡ ꯑꯣꯏꯔꯖꯥꯠꯂ
ꯑꯥ ꯃꯣꯏꯒꯤ ꯅꯪꯅ ꯀꯔꯤꯒꯨꯝꯕ ꯊꯥꯒꯦ ꯍꯥꯏꯔꯒꯗꯤꯅꯦ
ꯎꯝ
ꯑꯥ ꯀꯩꯅꯣꯗ ꯄꯣꯜꯇꯤ ꯄꯣꯜꯇ꯭ꯔꯤ ꯐꯥꯝ ꯐꯥꯝ ꯇꯧꯕꯒꯤ ꯀ꯭ꯂꯥꯁ ꯑꯃ ꯂꯩꯌꯦꯕ
ꯎꯝ
ꯑꯗꯨꯒꯤ ꯀ꯭ꯂꯥꯁꯇꯣ ꯌꯥꯎꯊꯣꯛꯑꯕ ꯃꯇꯨꯡꯗ ꯅꯪꯒꯤ ꯆꯪꯒꯗꯕ ꯕꯖꯦꯠ ꯑꯗꯨꯗꯒꯤ ꯄꯩꯁꯥ ꯀꯔꯤ ꯀꯔꯤ ꯀꯃꯥꯏꯅ ꯆꯦꯡꯒꯨꯝꯁꯦ ꯄꯥꯜꯂꯂꯛꯀꯅꯤ ꯍꯥꯏꯕꯒꯤ ꯀ꯭ꯂꯥꯁ ꯂꯣꯏꯅ ꯃꯣꯏꯅ ꯇꯥꯛꯄꯤꯒꯅꯦꯕ
ꯑꯣ
ꯑꯗꯨꯗꯣ ꯑꯃ ꯌꯥꯎꯊꯣꯛꯑꯀꯥꯟꯗ ꯅꯪ ꯅꯪꯅ ꯄꯥꯝꯃꯤꯗꯣ ꯂꯣꯏꯅ ꯐꯪꯒꯅꯦꯕ ꯍꯥꯏꯗꯤ ꯀꯌꯥꯝ ꯕꯖꯦꯠ ꯀꯌꯥꯝ ꯂꯩꯔꯗꯤ ꯌꯥꯒꯅꯤ ꯈꯣꯏ ꯆꯥꯛ ꯀꯅꯤ ꯑꯗꯨꯝꯕꯁꯤꯡꯗꯣ ꯂꯣꯏꯅ
ꯑꯣꯀꯦ ꯑꯁ ꯈꯪꯗꯦꯗ ꯏꯌꯥꯝꯕ ꯍꯧꯖꯤꯛꯀꯥꯟꯁꯦ ꯎꯝ ꯄꯩꯁꯥꯒꯤ ꯚꯦꯂꯨꯁꯤꯁꯨ ꯌꯥꯝꯅ ꯋꯥꯡꯈꯠꯂꯛꯑꯦ ꯊꯥꯏꯅꯗꯧꯅ ꯄꯣꯠ ꯍꯣꯡꯕ ꯈꯣꯠꯄꯁꯨ ꯇꯧꯗ꯭ꯔꯦ
ꯑꯝ
ꯑꯗꯨꯗꯨꯅ ꯈꯪꯗꯔ꯭ꯦꯗꯥ ꯀꯔꯤ ꯍꯥꯗꯣꯏꯅꯣ ꯏꯌꯥꯝꯕ ꯍ
ꯍꯣꯏ ꯑꯗꯨꯅꯦ ꯍꯧꯖꯤꯛꯀꯥꯟꯁꯦ ꯆꯥꯕ ꯊꯛꯄꯒꯤ ꯆꯤꯟꯖꯥꯛꯅ ꯃꯔꯣꯜ ꯑꯃ ꯇꯥꯡꯁꯤꯜꯂꯛꯏꯕ
ꯎꯝ
ꯍꯅꯤ
ꯑꯗꯣ ꯏꯌꯥꯝꯕ ꯍꯧꯖꯤꯛꯁꯤꯕꯨ ꯑ ꯅꯨꯃꯤꯗꯥꯡꯒꯤ ꯆꯥꯛ ꯏꯁꯤꯡꯒꯗꯤ ꯍꯣꯠꯅꯕꯤꯔꯕ ꯀꯃꯥꯏꯅ ꯇꯧꯔꯤꯒꯦ
ꯑ ꯍꯣꯠꯅꯗ꯭ꯔꯤ ꯅꯨꯃꯤꯗꯥꯡꯒꯤꯗꯤ ꯈꯤꯇꯪ ꯉꯜꯂꯤ ꯃꯥꯜꯂꯦ ꯑꯗꯨꯃꯥꯏꯅ ꯂꯩꯔꯦ ꯑꯈꯣꯏꯒꯤꯗꯤ ꯍꯣꯠꯅꯗ꯭ꯔꯤ ꯈꯔ ꯍꯣꯔꯦꯟ ꯊꯦꯡꯗꯔꯒ ꯄꯨꯡ ꯇꯔꯥ ꯇꯔꯥ ꯑꯗꯨꯋꯥꯏꯗ ꯆꯥꯟꯅꯗꯣꯏ ꯃꯥꯜꯂꯦ ꯍꯥꯏꯗꯤ ꯑꯩꯈꯣꯏ ꯁꯦꯝ ꯌꯨꯝꯒꯤ ꯑꯗꯨꯃꯥꯏꯅ ꯇꯔꯥ ꯑꯗꯨꯋꯥꯏꯗ ꯑꯗꯨꯝ ꯆꯥꯏꯌꯦꯕ
ꯎꯝ
ꯊꯦꯡꯕꯨꯗꯤ ꯈꯔ ꯊꯦꯡꯉꯦꯀꯣ
ꯑꯗꯨꯃꯥꯏꯅ ꯆꯥꯏ ꯑꯌꯨꯛꯀꯤꯅ ꯄꯨꯡ ꯕꯥꯔꯣ ꯇꯔꯥꯃꯥꯊꯣꯏ ꯑꯗꯨꯋꯥꯏꯗ ꯆꯥꯏ ꯑꯩꯈꯣꯏꯒꯤꯁꯦ ꯑꯗꯨꯃꯥꯏꯅ ꯊꯦꯡꯅ ꯆꯥꯅꯩ ꯑꯁꯦꯡꯕꯩꯗꯤ ꯅꯨꯡꯗꯥꯡꯒꯤꯗꯤ ꯉꯥꯜꯂꯤ ꯃꯈꯩ ꯆꯪ ꯌꯥꯔꯤꯃꯈꯩ ꯉꯟꯅ ꯆꯥꯕ ꯉꯝꯅꯕ ꯍꯣꯠꯅꯒꯗꯕꯅꯦꯕ ꯍꯥꯏꯗꯤ ꯄꯨꯡ ꯇꯔꯨꯛ ꯇꯔꯦꯠ ꯇꯔꯦꯠ ꯁ꯭ꯋꯥꯏꯁꯦ ꯀꯝꯄꯜꯁꯔꯤ ꯇꯔꯦꯠꯇꯣ ꯆꯥꯛ ꯆꯥꯅꯕ ꯎ
ꯎꯝ ꯑꯗꯨꯅꯤꯅꯦ ꯏꯌꯥꯝꯕ ꯑꯩꯈꯣꯏꯒꯤ ꯗꯤ ꯑꯩꯈꯣꯏ ꯏꯃꯨꯡꯒꯤ ꯆꯠ ꯑꯥꯎ ꯑꯩꯈꯣꯏ ꯏꯃꯨꯡꯒꯤ ꯆꯠꯅꯕꯤ ꯍꯥꯏꯗꯣꯏꯔꯥ ꯅꯠꯇ꯭ꯔꯒꯅ ꯊꯥꯏꯅ ꯋꯥꯏꯗꯒꯤ ꯑꯩꯈꯣꯏ ꯄꯣꯠꯇ꯭ꯔꯤꯉꯩꯗꯒꯤ ꯍꯧꯅꯔꯄꯒꯤ ꯍꯥꯏꯗꯣꯏꯔꯥ ꯑꯌꯨꯛꯁꯤꯅ ꯆꯥꯛꯁꯦ ꯄꯨꯡ ꯇꯔꯥꯃꯥꯊꯣꯏ ꯃꯈꯥꯏ ꯕꯥꯔꯣ ꯑꯗꯨꯋꯥꯏꯗꯒꯤ ꯆꯥꯕ ꯑꯌꯨꯛꯀꯤ ꯆꯥ ꯈꯔ ꯊꯛꯈ꯭ꯔꯒ ꯅꯨꯡꯗꯥꯡꯗꯅ ꯄꯨꯡ ꯅꯤꯄꯥꯟ ꯃꯥꯄꯟꯅꯦ ꯆꯥꯕ ꯁꯨꯃꯥꯏꯅ ꯊꯦꯡ ꯁꯨꯝ ꯆꯥꯕꯁꯤꯗꯅꯦ ꯏꯁꯥꯁꯤꯁꯨ ꯎꯝ ꯀꯩ ꯍꯥꯏꯗꯣꯏꯅꯣ ꯆꯥꯔꯝ ꯆꯠꯇꯅꯕꯒꯤ ꯇꯥꯏꯞꯇ ꯑꯗꯨꯝ ꯇꯧ ꯂꯩꯔꯦ ꯏꯌꯥꯝꯕ ꯇꯨ ꯌꯥꯔꯤꯈꯩꯗꯤ ꯆꯥꯀꯨꯝꯕꯁꯤ ꯇꯤꯡꯉꯟꯅ ꯆꯥꯒꯗꯕꯅꯦꯕ ꯑꯗꯣ ꯑꯩꯅ
ꯑꯥ
ꯑꯌꯨꯛꯀꯤꯖꯦ ꯑꯥ ꯑꯌꯨꯛꯀꯤꯖꯤꯗꯤ ꯅꯣꯏꯅ ꯑꯌꯨꯛꯇ ꯕ꯭ꯔꯦꯛꯐꯥꯁ ꯆꯥꯕ ꯑꯣꯏꯔꯒꯗꯤ ꯍꯦꯕꯤ ꯕ꯭ꯔꯦꯛ ꯐꯥꯁ ꯆꯥꯕ ꯑꯣꯏꯔꯒꯗꯤ ꯄꯨꯡ ꯇꯔꯥꯃꯥꯊꯣꯏ ꯕꯥꯔ ꯕꯥꯔꯣꯒꯤꯖꯦ ꯌꯥꯔꯦꯕ ꯑꯗꯨꯒ ꯅꯨꯡꯗꯥꯡꯒꯤꯗꯤ ꯊꯦꯡꯅ ꯆꯥꯕꯗꯣ ꯌꯥꯗꯦꯕ ꯑꯩꯈꯣꯏꯁꯨ ꯁꯦꯝꯗꯣꯛꯄ ꯉꯝ ꯗ ꯂꯩꯅꯦꯕ ꯌꯥꯔꯤꯃꯈꯩ ꯄꯨꯡ ꯇꯔꯦꯠ ꯁ꯭ꯋꯥꯥꯏꯖꯦ ꯁꯤꯗ ꯆꯥꯅꯕ ꯍꯣꯠꯅꯒꯗꯕꯅꯦꯕ ꯅꯨꯡꯗꯥꯡꯖꯤꯗꯗꯤ
ꯑꯣ
ꯑꯗꯨꯃꯥꯏꯅ ꯇꯧꯒꯗꯝꯅꯤ
ꯑꯣ ꯑꯗꯣ ꯑ ꯏꯌꯥꯝꯕꯗꯣ ꯍꯧꯖꯤꯛꯁꯦ ꯀꯩꯀꯩ ꯇꯧꯕꯤꯔꯝꯃꯤꯅꯣ
ꯑꯩꯖꯦ ꯀꯩꯅꯣ ꯍꯥꯏꯗꯤ ꯑꯥꯑ ꯀꯩꯅꯣ ꯑꯩꯈꯣꯏꯒꯤ ꯀꯔꯕꯥꯔ ꯇꯧꯕꯒꯤ ꯑꯅꯧꯕ ꯑꯥ ꯑꯅꯧꯕ ꯍꯧꯒꯦꯅ ꯃꯤ ꯈꯔ ꯎꯅꯔꯨꯕꯅꯦ
ꯎꯝ
ꯍꯧꯖꯤꯛ ꯀꯔꯕꯥꯔ ꯑꯃ ꯍꯧꯒꯦꯅ ꯀꯃ ꯑꯗꯨ ꯃꯤꯁꯤꯡꯗꯣ ꯊꯦꯡꯅꯔ ꯋꯥꯔꯤ ꯁꯥ ꯋꯥꯇꯥꯏ ꯁꯥꯟꯅꯕ ꯈꯣꯠꯄ ꯇꯧꯕ
ꯑꯣꯍꯣ
ꯑꯗꯨ ꯇꯧꯔꯨꯕ ꯑꯗꯨꯒꯤ ꯎꯝ
ꯑꯗꯨ ꯏꯌꯥꯝꯕ ꯑꯩꯅ ꯁꯨꯝ ꯈꯟꯖꯕꯗꯅꯀꯣ ꯑꯪ ꯕꯤꯖꯤꯅꯦꯁꯁꯦ ꯁꯤꯖꯦ ꯎꯝ ꯍꯥꯏꯗꯤ ꯁꯨꯝ ꯍꯧꯖꯤꯛꯀꯥꯟ ꯂꯩꯗꯅ ꯐꯤꯔꯣꯟ ꯆꯥꯔꯣꯟꯒꯤꯒꯨꯝꯕꯖꯦ ꯁꯤꯗ ꯇꯧꯔꯒꯗꯤ ꯑꯩꯉꯣꯟꯗ ꯄ꯭ꯔꯣꯐꯤꯠ ꯂꯩꯔꯤ ꯑꯅꯗꯤ ꯄ꯭ꯔꯣꯐꯤꯠꯁꯦ ꯂꯩꯒꯗ꯭ꯔꯅ ꯈꯟꯖꯕꯀꯣ ꯑꯗꯣ ꯏꯌꯥꯝꯕꯁꯨ ꯍꯥꯏꯕꯤꯔꯛ ꯏꯌꯥꯝꯕꯒꯤ ꯑꯗꯥꯏꯗꯖꯨ ꯐꯅꯦꯛ ꯐꯤꯔꯣꯜ ꯁꯥꯕ ꯃꯤꯗꯒꯤ ꯑ ꯐꯤ ꯂꯧꯈꯠꯂꯒ ꯑ ꯁꯨꯝ ꯑꯗꯨꯃꯥꯏꯅ ꯕꯤꯖꯤꯅꯦꯁ ꯃꯆꯥ ꯇꯧꯕ ꯂꯩꯗꯅ ꯏꯌꯥꯝꯕ ꯁꯥꯇ꯭ꯔꯃꯛꯁꯨ
ꯑ
ꯑꯗꯣ ꯃꯣꯏꯒꯨꯝꯕꯁꯖꯤꯟ ꯃꯣꯏꯒꯨꯝꯕꯖꯦ ꯁꯨꯃꯥꯏꯅ ꯇꯧꯕ ꯀꯥꯟꯗ ꯑꯩꯉꯣꯟꯗ ꯇꯣꯡꯒꯗꯧ ꯃꯥꯟꯕ꯭ꯔꯥ ꯅꯠꯇ꯭ꯔꯒꯅ ꯕꯤꯖꯤꯅꯦꯁꯁꯦ ꯏꯌꯥꯝꯕꯅ ꯉꯁꯥꯏ ꯍꯥꯏꯕ ꯃꯑꯣꯡꯗꯨꯗ ꯑꯣꯏꯅ ꯇꯧꯕꯅ ꯐꯗꯣꯏꯖꯠꯂ
ꯐꯤꯒꯤ ꯕꯤꯖꯤꯅꯦꯁ ꯍꯥꯏꯕ ꯅꯠꯇ꯭ꯔꯣ
ꯑꯧ ꯏꯌꯥꯝꯕ
ꯐꯤꯒꯤ ꯕꯤꯖꯤꯅꯦꯁꯁꯦ ꯑꯥ
ꯅꯪꯅ ꯆꯠꯅꯤꯡꯉꯤꯕ ꯕꯤꯖꯤꯅꯦꯁꯇꯨꯒꯤ ꯃꯇꯨꯡ ꯏꯜꯂꯦ ꯍꯥꯏꯗꯤ ꯅꯪꯅ ꯐꯤꯗ ꯆꯠꯅꯤꯡꯕ ꯑꯣꯏꯔꯗꯤ ꯃꯤꯒꯤ ꯃꯤꯒꯤ ꯋꯥꯈꯟꯅꯦꯕ
ꯎꯝ
ꯗꯤ ꯑꯩꯒꯤ ꯋꯥꯈꯜꯗꯗꯤ ꯕꯤꯖꯤꯅꯦꯁꯇ ꯇꯧꯕ ꯀꯥꯟꯗ ꯐꯤꯒꯤ ꯇꯧꯕꯖꯤꯗꯤ ꯑꯩ ꯄꯥꯝꯗꯦꯕ ꯑꯗꯨꯃꯥꯏꯅ ꯇꯧꯗꯅ ꯅꯪꯅ ꯄꯥꯝꯃꯤꯕ ꯕꯤꯖꯤꯅꯦꯁꯇꯨꯗ ꯆꯠꯄꯩ ꯃꯇꯨꯡꯏꯟꯅ ꯄ꯭ꯔꯣ ꯐꯤꯠꯁꯦ ꯂꯩꯗꯣꯏꯅꯦꯕ ꯍꯥꯏꯕꯗꯤ ꯅꯪꯅ ꯉꯁꯥꯏꯒꯤ ꯆꯦꯡꯒꯨꯝ ꯊꯥꯕ ꯄꯥꯝꯃꯦ ꯍꯥꯏꯔꯗꯤ ꯆꯦꯡꯒꯨꯝꯒꯤ ꯕꯤꯖꯤꯅꯦꯁ ꯇꯧꯕ ꯀꯥꯟꯗ ꯅꯪ ꯄ꯭ꯔꯣꯐꯤꯠ ꯂꯩꯒꯅꯤꯕ ꯅꯪ ꯉꯁꯥꯏꯒꯤ ꯅꯠꯇ꯭ꯔꯒ ꯐꯤꯒꯤ ꯕꯤꯖꯤꯅꯦꯁ ꯇꯧꯒꯦ ꯍꯥꯏꯔ ꯀꯥꯟꯗ ꯑꯗꯨꯒꯤ ꯂꯩꯔꯤꯕ ꯃꯥꯏꯀꯩꯗꯨꯗ ꯆꯠꯄ ꯀꯥꯟꯗ
ꯎꯝ ꯑꯗꯨꯃꯥꯏ ꯄꯩꯁꯥ ꯂꯧꯒ꯭ꯔꯗꯥꯏ ꯑꯣ ꯑꯗꯣ ꯏꯌꯥꯝꯕ ꯑ ꯍꯧꯖꯤꯛꯀꯥꯟꯖꯤꯕꯨ ꯁꯥꯕꯒꯤ ꯆꯥꯡꯁꯨ ꯌꯥꯝ ꯍꯦꯟ ꯍꯥꯏꯗꯤ ꯎꯝ ꯁꯝꯅ ꯍꯥꯏꯔꯕꯗ ꯑ ꯀꯩ ꯍꯥꯏꯇꯥꯔꯦ ꯅꯤꯡꯊꯝꯊꯥꯁꯤꯅ ꯍꯦꯜꯂꯦꯕ ꯑꯗꯨꯝ ꯆꯥꯛ ꯌꯦꯟꯁꯥꯡꯁꯨ ꯍꯥꯎꯕ ꯑꯗꯒꯤꯗꯤ ꯎꯝ ꯀꯩ ꯍꯥꯏꯗꯣꯏꯅꯣ ꯇꯨꯝꯕꯁꯨ ꯅꯨꯡꯉꯥꯏꯔꯦ ꯑꯗꯒꯤꯗꯤ ꯍ ꯁꯥꯕ ꯋꯥꯅꯤ ꯅꯨꯡꯁꯥꯁꯤꯅ ꯁꯥꯒꯠꯂꯛꯄꯁꯤꯗꯤ
ꯑꯥ
ꯆꯥꯛ ꯆꯥꯔꯦ ꯆꯥꯐꯝ ꯈꯪꯗꯦ ꯄꯨꯛꯀꯥꯁꯦ ꯏꯊꯟ ꯁꯨꯝ ꯊꯪꯀꯠ ꯂꯩꯕ ꯁꯥꯕꯒꯤ ꯆꯥꯡꯁꯨ ꯑꯗꯨꯛꯀꯤ ꯃꯇꯤꯛ ꯍꯦꯟꯒꯠꯂꯕꯅꯤꯅ ꯑꯁ ꯈꯪꯗꯦꯁꯦ ꯌꯥꯝ ꯀꯥꯂꯦꯟ ꯍꯥꯏꯕ ꯀꯥꯂꯦꯟꯁꯦ ꯁꯨꯡꯄꯥꯝ ꯍꯦꯛ ꯄꯥꯝꯖꯗꯦ ꯑꯩꯗꯤ
ꯑꯥ
ꯑꯗꯨꯅꯦ ꯑ ꯑꯗꯨꯅ ꯏꯪꯗꯝꯊꯥꯁꯤꯅ ꯐꯔꯦ
ꯑꯥ ꯑꯗꯨ ꯏꯌꯥꯝꯕ ꯍꯣꯏꯒꯤ ꯑꯃ ꯑ ꯀꯩꯅꯣ ꯀꯩ ꯍꯥꯏꯇꯥꯔꯦ ꯍꯨꯏ ꯌꯨꯝꯗ ꯂꯣꯏꯕ ꯑꯅꯤꯈꯛ ꯂꯩꯕꯗꯣ
ꯑꯥ ꯑꯥ
ꯑꯗꯣ ꯃꯣꯏꯒꯤ ꯀꯩꯅꯣꯒꯤ ꯍꯤꯗꯥꯛ ꯀꯥꯞꯄꯤꯈ꯭ꯔꯕꯣ
ꯔꯦꯕꯤꯠ ꯔꯦꯕꯤꯠ
ꯑ ꯔꯦꯕꯤꯁꯀꯤ ꯑ ꯔꯦꯕꯤꯁꯀꯤ ꯍꯤꯗꯥꯛ ꯀꯥꯞꯄꯤꯈ꯭ꯔꯕꯣ
ꯀꯥꯞꯈ꯭ꯔꯦ ꯀꯥꯞꯈ꯭ꯔꯦ
ꯑꯣ ꯑꯗꯣ ꯏꯌꯥꯝꯕ ꯀꯥꯞꯇ꯭ꯔꯤꯕ ꯇꯥꯔꯒꯗꯤ ꯑꯩꯈꯣꯏ ꯁ꯭ꯋꯥꯏ ꯑꯅꯛꯄꯗ ꯔꯦꯕꯤꯁꯀꯤ ꯍꯤꯗꯥꯛ ꯀꯥꯞꯐꯝ ꯂꯩꯌꯦꯕ
ꯑꯥ
ꯑꯗꯣ ꯍꯨꯏ ꯍꯥꯏꯁꯤꯗꯤ ꯑꯃꯗ ꯑꯃꯗ ꯆꯤꯛꯎ ꯈꯣꯠꯂꯨꯕ ꯍꯥꯏꯁꯨ ꯇꯝ ꯉꯝꯗꯦ ꯁꯝꯅ ꯍꯥꯏꯔꯕꯗ ꯃꯄꯨꯗ ꯐꯥꯎꯕ ꯑꯣꯟꯁꯤꯜꯂ ꯆꯤꯛꯄ ꯌꯥꯎꯔꯤꯅꯤꯀꯣ
ꯍꯣꯏ ꯍꯣꯏ ꯑꯗꯨ ꯆꯦꯛꯁꯤꯟꯗꯕꯁꯨ ꯌꯥꯗꯕꯅꯤꯅꯦ ꯎꯝ
ꯃꯣꯏꯁꯤ ꯍꯤꯗꯥꯛ ꯅꯨꯡꯊꯥꯛ ꯐꯖꯅ ꯀꯥꯞꯄꯤꯔꯒ ꯀꯦꯌꯔ ꯐꯖꯅ ꯇꯧꯕꯤꯕꯁꯤ ꯁꯤꯁꯦ ꯃꯣꯏꯁꯨ ꯃꯤꯑꯣꯏꯕ ꯃꯈꯜ ꯑꯃꯅꯦꯕ ꯃꯣꯏꯁꯨ
ꯎꯝ
ꯑꯗꯨꯅ ꯃꯊꯪ ꯍꯣꯏ ꯃꯊꯪꯒꯤ ꯍꯤꯗꯥꯛ ꯀꯥꯞ ꯀꯥꯞꯇꯣꯏꯇꯥꯔꯗꯤ ꯑꯩꯉꯣꯟꯗ ꯄꯥꯎ ꯐꯥꯎꯕꯤꯔꯛꯑꯣ ꯏꯌꯥꯝꯕ ꯑꯩꯈꯣꯏꯁꯤ